ꯇꯥꯔꯕꫭ
ꯇꯥꯔꯦ ꯇꯥꯔꯦ ꯑꯩ꯫
ꯎꯝꯝ
ꯍꯣꯔꯦꯟꯗꯤ ꯈꯨꯟꯗꯥ ꯆꯠꯂꯣꯏꯗ꯭ꯔꯣ ꯅꯪ
ꯑꯁꯤ ꯌꯥꯗ꯭ꯔꯦ ꯌꯥꯗ꯭ꯔꯦ ꯌꯥꯗ꯭ꯔꯦ ꯌꯥꯗ꯭ꯔꯦ ꯏꯁ ꯂꯦꯄꯦ ꯂꯦꯄꯦ ꯂꯦꯄꯦ ꯂꯦꯄꯦ ꯂꯦꯄꯦ! ꯎ
ꯀꯌꯥꯝ ꯀꯨꯏꯔꯒ°ꯅꯦꯁꯤꯕꯣ
ꯀꯨꯏꯗ꯭ꯔꯤꯗ ꯀꯨꯏꯔꯕꯅꯤꯗ ꯍꯛꯆꯥꯡ ꯐꯕꯅ ꯂꯟꯅꯦ꯫
ꯀꯩꯅꫭ ꯅꯪ ꯅꯨꯃꯤꯠ ꯃꯉꯥꯅꯤ ꯐꯥꯔꯕ꯭ꯔꯥꯅꯦ?
ꯑꯅ ꯅꯍꯥꯟ ꯅꯥ ꯊꯥ ꯑꯃꯥꯅꯤ ꯄꯖꯂꯛꯑꯕꯅꯤ
ꯏꯁ ꯌꯥꯃꯟ꯭ꯔꯣ ꯑꯗꯨꯗꯤ ꯅꯥꯕꯥ
ꯐꯥꯒꯤ ꯇꯧꯕꯅꯦ
ꯊꯥ ꯑꯃ ꯅꯤꯒꯤꯗꯤ ꯌꯥꯝꯃꯜꯂꯦꯕ ꯑꯩ ꯍꯧꯖꯤ ꯌꯥꯝ ꯀꯅꯥ ꯇꯥꯎꯗꯦꯗꯥ ꯈꯥꯕꯩ ꯂꯥꯛꯑꯀꯥꯟꯗ ꯅꯣꯡꯃꯈꯛ ꯇꯧꯏ
ꯈꯕꯩ ꯈꯕꯩꯗꯤ
ꯈꯥꯕꯩ ꯀꯨꯏꯗ꯭ꯔꯤ ꯅꯍꯥꯟ ꯃꯨꯛ ꯂꯥꯛꯑꯝꯕꯅꯤ ꯁꯤꯗ
ꯑꯣꯑ ꯃꯥꯒꯤ ꯀꯩꯅꯣ ꯐꯩꯗꯤꯡꯒꯥꯗꯣ
ꯎꯝ ꯐꯩꯗꯤꯡꯒꯥꯥ ꯔꯥꯛꯑꯝꯕꯅꯤ ꯊꯥꯔꯅꯖꯟ ꯔꫭꯏꯗ ꯆꯧꯁꯤꯗ ꯇꯧꯔꯝꯕꯅꯤ
ꯎꯝꯝ
ꯆꯠꯇ꯭ꯔꯩ ꯏꯕꯥꯅꯤ ꯁꯨꯝ ꯆꯠꯂꯨꯔꯁꯦ ꯇꯣꯛꯑꯥꯕ
ꯂꯍꯣꯡꯗꫭ ꯂꯣ ꯂꯍꯣꯡꯗꯣ ꯀꯌꯥꯝ ꯋꯥꯔꯤ ꯍꯥꯏꯒꯦ
ꯃꯥ ꯂꯨꯍꯣꯡꯕꯒꯤ ꯋꯥꯔꯤ ꯁꯥꯔꯛꯇꯦꯗ ꯃꯥ ꯀꯩꯅꯣꯒꯤ ꯃꯣꯏꯒꯤ ꯃꯣꯏ ꯒꯤ ꯗꯤ ꯑ°ꯝꯒꯤ ꯗꯄꯥꯔꯠꯃꯦꯟꯒꯤ ꯏꯟꯇꯔꯟꯁꯤꯞ ꯍꯥꯏ ꯇꯥꯔꯦ ꯑꯗꯨꯒꯨꯝꯕꯒꯤ ꯐꯤꯜ ꯑꯦꯁꯤꯁꯇꯦꯟ ꯑꯩꯅ ꯑꯃꯨꯛꯀꯥ ꯀꯩꯅꯣꯗꯒꯥ ꯊꯥꯖꯤꯜꯂꯨꯕꯗꯣ꯫ ꯑꯥꯏꯗꯤꯜ ꯒꯔꯜꯁ ꯀꯣꯂꯦꯖꯇꯒ ꯊꯥꯜꯂꯨꯏ ꯈꯣꯠꯂꯨꯏ ꯇꯧꯕꯗꯣ꯫
ꯎꯝꯝ
ꯑꯗꯨꯒꯕ ꯍꯥꯏꯇꯥꯔꯦ ꯑꯗꯨꯝꯕꯒꯤ ꯊꯥꯖꯤꯂꯨꯏ ꯍꯥꯏꯕꯅꯤ ꯃꯥꯗꯣ ꯑꯗꯣ ꯀꯩꯅꯣ ꯇꯧꯋꯦ ꯃꯥꯗꯣ ꯈꯜꯂꯛꯇ° ꯍꯥꯏꯕꯅꯦꯕꯥ ꯀꯣ ꯑꯗꯨꯗ ꯈꯟꯕ ꯅꯨꯄꯤꯒꯩ ꯇꫭꯛꯍꯔꯒ ꯑꯗꯨꯒ ꯀꯩꯅꫭ ꯃꫭꯏ ꯇꯣ ꯄꯤꯛꯇꯣ
ꯎꯝꯝ
ꯀꯩꯅꯣ ꯑꯣꯏꯕꯅꯦꯕꯥ ꯍꯥꯏꯗꯤ ꯅꯨꯄꯤꯅ ꯄꯦꯔꯦꯠꯀꯨꯝꯕ ꯂꯥꯛꯇ꯭ꯔꯤꯁꯦ ꯀꯔꯤ ꯃꯔꯝꯒꯤꯅꯣ ꯍꯥꯏꯗꯤ ꯄ꯭ꯔꯦꯒꯅꯦꯟ ꯑꫭꯏꯗꯕꯤꯗ ꯊꯦꯡꯅ ꯂꯥꯛꯄ ꯂꯥꯛꯇꯕ ꯌꯥꯎꯋꯤꯗꯅ ꯑꯗꯣ ꯃꯅꯨꯡꯗ ꯍꯥꯏꯗꯤ ꯍꯛꯆꯥꯡ ꯍꯛꯆꯥꯡ ꯃꯅꯨꯡꯗ ꯍꯥꯏꯗꯤ ꯚꯤꯇꯥꯃꯤꯟ ꯋꯥꯠꯄꯩ ꯀꯩꯀꯩ ꯋꯥꯠꯄꯒꯤꯅꫭ ꯗꯨ ꯅꯁꯥꯗ ꯀꯩ ꯀꯩ ꯑꯍꯣꯡꯕ ꯂꯥꯛꯏ ꯈꯣꯠ ꯂꯥꯛꯏ ꯍꯪꯕꯩꯅꯦ ꯍꯥꯏꯕꯅꯦꯕꯀꯣ ꯑꯗꯨꯗ ꯃꯥ꯫ ꯑꯗꯣ ꯑꯗꯨꯗꯣ ꯅꯨꯄꯥꯅ ꯍꯪꯕ ꯅꯨꯡꯉꯥꯏꯇꯦꯗꯅꯥ꯫
ꯎꯝ
ꯇꯅꯤ ꯈꯜꯂꯦ ꯍꯥꯏꯕꯅꯤ ꯑꯗꯨꯒ ꯆꯠꯊꯣꯛ ꯆꯠꯁꯤꯟꯁꯦ ꯅꯨꯄꯤ ꯉꯥꯛꯇ ꯆꯠꯄꯗꯁꯨ ꯁꯨꯝꯛ ꯅꯨꯡꯉꯥꯏꯇꯦ ꯍꯥꯏꯕꯅꯦ ꯑꯃꯨꯛ ꯑꯣꯖꯥꯈꯩꯅ ꯫ ꯑꯗꯨꯗꯥ ꯑꯍꯥꯝ ꯅꯨꯄꯤ ꯍꯥꯏꯗꯨꯅ ꯐꯪꯕꯗꯨꯗꯒꯤ ꯇꯪꯈꯥꯏ ꯑꯃ ꯃꯉꯣꯟꯗ ꯈꯥꯏꯔꯛꯀꯅꯤ ꯍꯥꯏꯕꯅꯦꯕꯥ ꯊꯥ ꯑꯃꯒꯤ ꯂꯤꯁꯤꯡ ꯅꯤꯄꯥꯜ ꯂꯤꯁꯤꯡ ꯅꯤꯄꯥꯜ ꯍꯥꯏꯇꯥꯔꯦ ꯑꯗꯨꯋꯥꯏ ꯃꯨꯛ ꯈꯥꯏꯅꯤ꯫ ꯍꯥꯏꯕꯅꯦꯕ ꯑꯗꯨ ꯏꯃꯥ ꯑꯃꯨꯛꯛ ꯆꯠꯄꯅꯤ ꯗꯤ ꯑꯦꯝꯗ
ꯑꯣꯑꯣ ꯀꯌꯥꯝ ꯀꯨꯏꯅ ꯇꯧꯕ ꯏꯟꯇꯔꯟꯁꯤꯞꯅꯣ꯫
ꯆꯍꯤ ꯑꯃ꯫ ꯑꯗ ꯐꯪꯗꯦ ꯃꯥꯁꯦ ꯗꯤ ꯑꯦꯝ ꯊꯥꯡꯃꯩꯕꯟꯗ ꯂꯩꯕꯗꯨ ꯁꯄ ꯍꯥꯏꯔꯛꯑꯝꯕꯅꯦ ꯑꯩꯉꯣꯟꯗ꯫ ꯑꯩ ꯍ ꯂꯩꯕ ꯌꯥꯏ ꯈꯣꯠꯄ ꯌꯥꯏꯁꯨ ꯇꯧꯔꯛꯑꯅꯤ
ꯅꯣꯏ ꯆꯍꯤ ꯑꯃ ꯂꯩꯗꯤ ꯂꯩꯕꯅ ꯐꯩꯗ
ꯑꯞ ꯗꯥꯎꯟ ꯆꯠꯄꯗꯣ ꯀꯥꯏꯗꯩ ꯋꯥꯁꯨ ꯋꯥꯅꯤ ꯚꯔꯥꯗꯨꯗ ꯂꯨꯄꯥ ꯆꯍꯨꯝꯃꯨꯛꯀꯤ ꯆꯥꯡꯅꯦ ꯆꯠꯇꯣꯏꯁꯦ
ꯋꯥꯅꯤꯗ ꯒꯥꯔꯤ ꯃꯆꯥꯅ ꯑꯣꯏꯔꯐꯥꯎꯗ
ꯀꯔꯤꯝꯆꯥ ꯑꯣꯏꯕ ꯋꯥꯅꯤꯌꯦ ꯀꯥꯏ ꯃꯣꯏꯔꯥꯡ ꯇꯣꯞ ꯗꯥꯎꯟ ꯂꯨꯄꯥ ꯆꯅꯤ ꯑꯗꯒꯤ ꯕꯖꯥꯔꯗꯩꯅ ꯇꯤ ꯑꯦꯝꯐꯥꯎ ꯍꯀꯗ ꯅꯤꯐꯨ ꯑꯗꯒꯤ ꯃꯣꯏꯔꯥꯡ ꯕꯖꯥꯔꯗꯅ ꯃꯣꯏ ꯌꯨꯝꯐꯥꯎ ꯂꯨꯄꯥ ꯀꯨꯟꯊ꯭ꯔꯥ ꯀꯨꯟꯊ꯭ꯔꯥ ꯁꯤꯛꯁꯇꯤ ꯁꯤ ꯑꯗꯨꯝ ꯂꯨꯄꯥ ꯆꯍꯨꯝꯒꯤ ꯃꯌꯥꯁꯤ
ꯅꯣꯡꯃꯗ ꯑꯗꯨ ꯃꯥ ꯔꯦꯟꯇ ꯂꯩꯕꯩ ꯈꯣꯠꯄ ꯌꯦꯡꯅꯤ ꯇꯧꯔꯝꯕꯅꯦ
ꯃꯥꯁꯦ ꯄꯤ ꯑꯩꯆ ꯗꯤ ꯇꯧꯕꯩ ꯄꯥꯞꯇꯣꯏꯅ ꯂꯩꯔ ꯃꯥꯜꯂꯦ ꯃꯥ ꯑꯦꯛꯖꯥꯝ ꯊꯥꯕꯒꯤ ꯋꯥꯔꯤꯗꯤ ꯇꯧꯔꯛꯑꯝꯕꯅꯦ
ꯎꯝ
ꯑꯦꯁꯦ ꯁꯤꯁꯦ ꯁꯤꯁꯦ ꯑꯦꯁ ꯑꯦ ꯁꯤꯁꯦ ꯌꯥꯝ ꯂꯨꯃꯟꯈ꯭ꯔꯦ ꯑꯦꯛꯖꯥꯝ ꯊꯥꯔꯔꯣꯏꯒꯦ ꯄꯤ ꯑꯩꯩꯆ ꯗꯤ ꯑꯣꯏꯅ ꯇꯧꯔꯒꯦ ꯍꯥꯏꯔꯛꯄꯅꯦꯕ
ꯍꯅꯦ
ꯁꯤꯅ ꯈꯔ ꯂꯥꯏꯔꯅꯤꯌꯦꯃ ꯍꯥꯏꯕꯗ
ꯎꯝ ꯃꯥꯒꯤ ꯈꯗꯦ ꯑꯗꯨ ꯏ ꯃꯤ ꯌꯥꯏꯗꯨꯅꯦ
ꯔꯍꯨꯜ ꯑꯁ ꯔꯥꯍꯨꯜ ꯂꯍꯣꯡ ꯅꯨꯃꯤꯠꯇ
ꯔꯍꯜ ꯔꯍꯜꯗ ꯀꯌꯥ ꯍꯜ ꯍꯗ ꯋꯥ
ꯅꯣꯕꯦꯝꯕꯔ ꯇꯥꯕꯅꯤ ꯗꯦꯠꯇꯤ ꯈꯪꯗꯦ
ꯑꯗꯨꯒ
ꯑꯥꯒꯁ ꯁꯦꯞꯇꯦꯝꯕꯔ ꯑꯣꯛꯇꯣꯕꯔ ꯊꯥ ꯑꯍꯨꯝ ꯇ ꯉꯥꯏ ꯂꯨꯍꯣꯡꯗꯣꯏꯗꯤ ꯑꯩꯈꯣꯏ ꯂꯩ ꯀꯥꯏ ꯍꯣꯡꯗꯣꯏꯅꯦ ꯑꯩꯈꯣꯏ ꯂꯩ ꯀꯥꯏ ꯅꯨꯡꯉꯥꯏ ꯉꯕ ꯃꯐꯝ ꯑꯃ ꯂꯩꯕꯅꯤ ꯑꯝꯇ ꯆꯪꯗ꯭ꯔꯤꯕ ꯆꯪꯉꯨꯁꯦ
ꯎꯝ ꯁꯦꯛꯛꯇꯣꯛꯐꯝ ꯂꯣꯏꯁꯦ
ꯍꯣꯏ ꯍꯣꯏ ꯍꯣꯏ
ꯌꯥꯏ ꯀꯩꯅꯣꯗꯨꯗꯤ ꯍꯛꯆꯥꯡ ꯐꯕ ꯍꯥꯏꯁꯦ ꯂꯟꯅꯤ ꯀꯩꯅꯣ
ꯃꯍꯥꯗꯦꯕ ꯌꯥ ꯇꯣꯉꯥꯜ ꯑꯃ ꯇꯧ ꯃꯍꯥꯗꯦꯕ ꯂꯩꯕꯅꯦ ꯑꯩꯈꯣꯏ ꯂꯩꯀꯥꯏ ꯃꯩ ꯆꯠꯇ꯭ꯔꯨꯅꯤ
ꯍꯛꯆꯥꯡ ꯐꯕꯅ ꯑꯐꯕ ꯂꯟꯅꯤ
ꯑꯃꯔꯖꯤꯁꯨ ꯆꯠꯃꯤꯟꯅꯁꯦ ꯈꯣꯠꯃꯤꯟꯅꯁꯦ ꯇꯧꯔꯛꯑꯝꯕꯅꯤ ꯑꯗꯨꯝ ꯌꯥꯍ ꯄꯤꯄꯛ ꯑꯣꯏ ꯄ꯭ꯔꯣꯖꯤꯠ ꯍꯣꯏ ꯂꯥꯛꯄꯅꯤꯀꯣ ꯁꯨꯝ ꯃꯤꯅꯦ ꯅꯪꯒꯤꯗꯤ ꯅꯣꯏ ꯏꯁꯥꯒꯤꯗꯤ ꯀꯩ ꯏꯁꯇꯦꯇꯁꯇ ꯂꯩꯔꯤꯕ
ꯍꯣꯏ ꯑꯗꯨꯝ ꯋꯥꯔꯤꯁꯤꯗ ꯁꯥꯟꯅꯅꯕꯄꯣꯟ ꯅꯠꯇꯦ ꯂꯥꯡꯒꯅꯨ
ꯍ
ꯑꯩ ꯅꯨꯄꯤ ꯌꯥꯝꯃꯤꯔꯥ ꯑꯩ ꯅꯨꯄꯤ ꯌꯥꯝꯃꯤꯔꯥ
ꯌꯥꯔꯦ ꯑꯣꯅ ꯁꯛꯇꯨꯒ ꯀꯥꯃꯤꯁꯔ ꯎꯌꯦꯗꯅ
ꯌꯥꯔꯦ ꯌꯥꯔꯦ ꯕꯦꯛꯒ꯭ꯔꯥꯎꯟ ꯕꯦꯛꯒ꯭ꯔꯥꯎꯟ ꯁꯥꯎꯟ ꯌꯥꯝ ꯇꯥꯍꯜꯂꯛꯀꯅꯨ ꯔꯤꯌꯦꯛ ꯆꯠꯆꯅꯤ
ꯆꯠꯂꯣꯏꯗ ꯍꯦꯛ ꯁ ꯁꯦꯡꯉꯨꯁꯤ ꯑꯣ ꯁꯤ ꯅꯦꯆꯔꯦꯜ ꯑꯣꯏꯗꯣꯏꯅꯤ ꯁꯤꯅ
ꯅꯪ ꯀꯦ ꯇꯥꯗꯦꯕ ꯅꯪ
ꯍꯥꯥ
ꯅꯪ ꯄꯤꯛꯑꯦꯕ ꯅꯪꯒꯤꯗꯣ ꯏꯌꯥꯔ ꯄꯤꯁꯀꯨꯝꯕ ꯍꯥꯞꯄꯗꯤ ꯐꯗ
ꯑꯩ ꯀꯩꯅꯣꯒꯤ ꯏꯌꯥꯔꯄꯤꯁ ꯊꯤꯡꯖꯤꯟꯕ ꯌꯥꯗꯕ ꯑꯩꯗꯣ
ꯀꯩꯅꯣ ꯕ꯭ꯂꯨꯇꯨꯠ ꯌꯥꯈꯤꯗ꯭ꯔꯕ ꯅꯪꯒꯤ
ꯕ꯭ꯂꯨꯇꯨꯊ ꯌꯥꯑꯌꯦ
ꯉꯁꯥꯏꯒ ꯋꯥꯔꯤ ꯁꯥꯟꯅꯕꯗ ꯕ꯭ꯂꯨꯇꯨꯠꯇ ꯁꯥꯟꯅꯔꯝꯕꯅꯤ ꯑꯗꯨꯗ ꯌꯥꯝ ꯇꯞꯄꯗꯨꯗ ꯅꯪ ꯇꯞꯄꯦ ꯍꯥꯏꯗꯨꯗ ꯐꯣꯟꯗꯒꯤ ꯑꯃꯨꯛ ꯇꯧꯕꯅꯤ
ꯕ꯭ꯂꯨꯇꯨꯠꯅ ꯍꯦꯟ ꯇꯄꯣꯛꯑꯦ ꯀꯩꯅꯣꯅꯦ
ꯕ꯭ꯂꯨꯇꯨꯠ ꯃꯁꯥꯏꯒꯤ ꯑꯍꯥꯟꯕꯒꯤ ꯁꯥꯟꯅꯕꯗꯨ ꯕ꯭ꯂꯨꯇꯨꯠꯇꯅꯦ ꯁꯤꯅ ꯈꯔ ꯐꯕ꯭ꯔꯥ ꯍꯥꯏꯒ
ꯔꯦ ꯔꯦ ꯔꯦ ꯔꯦ ꯔꯦ ꯔꯦ ꯇꯠꯈꯔꯅꯤ ꯉꯥꯛꯇꯡ ꯂꯩꯔꯒ ꯃꯤꯅꯤꯠ ꯑꯅꯤꯒꯨꯝꯕ ꯂꯩꯔ ꯇꯠꯈ꯭ꯔꯅꯤ
ꯄ꯭ꯔꯦꯝꯅ ꯑꯗꯣ ꯄ꯭ꯔꯦꯝ ꯅꯠꯇꯕ ꯑꯃ ꯏꯃꯤꯟ ꯑꯣꯏꯗꯣꯏꯅꯣ ꯀꯅꯥꯅꯣ
ꯈꯪꯗꯦ ꯑꯗꯨꯃꯥꯏꯅ ꯌꯦꯡꯉꯝꯗꯦ
ꯑꯗꯨꯗ ꯌꯥꯎꯋꯤ ꯐꯩꯗꯣ ꯑꯌꯥꯝꯕꯅ ꯀꯛꯆꯤꯡ ꯈꯔꯣ ꯅꯠꯇ꯭ꯔꯒ ꯑꯇꯣꯞꯄꯁꯨ ꯃꯌꯥꯝ ꯌꯥꯎꯕ꯭ꯔꯣ
ꯑꯇꯣꯄꯁꯨ ꯃꯌꯥꯃ ꯌꯥꯎꯕꯅꯤꯗ ꯑꯦꯝ ꯌꯨꯒꯤ ꯁꯥꯇ꯭ꯔ ꯁꯥꯇ꯭ꯔꯤ
ꯑꯣꯝ
ꯃꯍꯩꯔꯣꯏꯁꯤꯡ ꯌꯥꯝ ꯌꯥꯎꯕꯅꯦꯗ
ꯆꯥꯛꯁꯤ ꯉꯅꯇ ꯂꯣꯏꯊꯣꯛꯑ ꯀꯥꯟꯗ ꯏꯔꯨ ꯊꯣꯛꯣꯛꯀꯦ ꯇꯧꯕꯅꯦ
ꯀꯩꯁꯥꯡ ꯊꯣꯡꯉꯤꯅꯣ
ꯌꯣꯟꯗꯦꯝ ꯏꯔꯣꯝꯒꯤ ꯇꯧꯅꯤꯗ
ꯉꯜꯃꯜꯂꯦꯗ ꯅꯪꯒꯤꯗꯨꯗꯤ
ꯍꯜꯂꯛ ꯑꯩ ꯂꯣꯏ ꯂꯣꯏꯁꯤꯜꯂꯝꯃꯀꯥꯟꯗ ꯆꯥꯛꯄꯨꯗꯤ ꯍꯣꯔꯦꯟ ꯆꯥꯗꯧꯅꯤꯗ
ꯁꯥꯟꯅ ꯆꯠꯀꯦ ꯍꯥꯏꯔꯕ
ꯆꯠ ꯂꯣꯏꯗ
ꯀꯡ ꯆꯠ꯭ꯔꯣ
ꯋꯥꯀꯤꯡ
ꯅꯪ ꯅꯪ ꯈꯣꯡꯅ ꯆꯠꯂꯤꯔꯣ ꯅꯠꯇ꯭ꯔꯒꯅ ꯑꯗꯨꯝ ꯑꯣꯇꯣꯗ ꯆꯠꯂꯤꯔꯣ
ꯑꯣ ꯇꯣ ꯑꯣꯗꯅꯤꯗ
ꯔꯦꯟꯗꯔꯒꯤꯗꯤ ꯂꯣꯏꯈ꯭ꯔꯕ ꯃꯥꯒꯤ ꯊꯕꯛꯇꯨꯗꯤ
ꯃꯥꯏ ꯂꯣꯏꯕ ꯃꯥꯔꯦ
ꯎꯝ ꯃꯥ ꯑꯗꯨꯝ ꯁꯣꯏꯗꯕꯤꯗ ꯐꯪꯍꯧꯔꯦ
ꯐꯪꯉꯦ ꯃꯣꯏꯁꯤꯗ ꯑꯣꯐꯤꯁ ꯑꯅꯧꯕ ꯍꯥꯡꯉꯛꯑꯅꯤ ꯍꯥꯏꯕ ꯀꯩꯅꯣ ꯑꯗꯨꯗ ꯆꯠꯄꯩ ꯈꯣꯠꯄꯩ ꯇꯧꯔꯛꯑꯝꯕꯅꯤ ꯁꯤꯒꯤ ꯍꯦꯛ ꯀꯩꯅꯣꯒꯤꯗꯣ ꯀ꯭ꯋꯥꯊꯤꯒꯤ ꯄꯨ꯭ꯔꯤ ꯆꯥꯎꯔꯣꯝ ꯆꯠ ꯆꯠꯄꯩꯗꯣ ꯁꯣꯝꯒꯤꯗꯣ ꯑꯁ ꯀꯩ ꯍꯥꯏꯅꯤ ꯃꯤꯂꯤꯅꯝ ꯑꯃ ꯆꯠꯄꯩ ꯐꯣꯇꯣ ꯃꯔꯅꯥꯛꯇ
ꯑꯥ
ꯐꯣꯇꯣꯟ ꯃꯅꯥꯛꯇ ꯃ ꯑꯣꯐꯤꯁ ꯐꯣꯇꯣꯟꯒꯤ ꯕꯤꯜꯗꯤꯡꯗꯣ
ꯑꯥ
ꯃꯣꯏ ꯑꯥꯏ ꯑꯦꯐ ꯁꯤ ꯑꯥꯏꯒꯤ ꯑꯣꯐꯤꯁꯇꯅꯧꯕ ꯐꯥꯅꯤ ꯍꯥꯏ ꯑꯗꯨꯒꯤ ꯑꯗꯨꯗ ꯄꯨꯕꯩ ꯈꯣꯠꯄꯩ ꯍꯥꯏꯔꯛꯑꯦꯕꯅꯤ ꯃꯥꯂꯦ
ꯑꯣ ꯃꯥ ꯈꯔ ꯊꯋꯥꯏ ꯌꯥꯎꯈꯤꯕꯒꯦ
ꯑꯥ ꯃꯣꯏ ꯃꯣꯏ ꯑꯗꯨꯝ ꯃꯣꯏ ꯇꯧꯃꯤꯟꯅꯕ ꯈꯣꯏꯕ ꯃꯥꯜꯂꯦ ꯃꯥꯒ ꯃꯃꯥꯟꯅꯕ ꯑꯃꯒ ꯑꯗꯨꯗ ꯇꯧꯅꯕ ꯍꯥꯏꯔꯛꯑꯦ ꯍꯪꯅ ꯃꯣꯏ ꯃꯤꯅꯦꯖꯔꯅ ꯍꯥꯏ ꯇꯔꯦ
ꯎꯝ ꯌꯥꯏ ꯀꯩꯅꯣ ꯑꯗꯨꯗꯤ ꯑꯣꯄꯣꯔꯆꯨꯅꯤꯇꯤ ꯎꯇꯤꯁꯦ ꯑꯗꯨꯝ ꯐꯪꯉꯗꯤ ꯑꯗꯨꯝꯕꯁꯦ ꯑꯩꯈꯣꯏꯁꯨ ꯑꯗꯨꯝ ꯇꯧꯍꯧꯕ ꯌꯥꯏ ꯑꯗꯣ ꯍꯟꯗꯛꯀꯤꯁꯦ ꯃꯥꯉꯣꯟꯗ ꯈꯔ ꯇꯥꯟꯅꯒꯦ ꯇꯧꯕ ꯅꯤꯅ
ꯎꯝ ꯅꯪ ꯏꯦꯝ ꯑꯥꯏ ꯇꯤꯚꯗꯤ ꯂꯣꯏꯈ꯭ꯔꯕ
ꯂꯣꯏꯔꯝꯃꯤꯔꯣꯏꯗ ꯊꯤꯈꯤꯕꯅꯤ ꯀꯛꯈꯤꯕꯅꯦꯕ ꯑꯥꯒꯁ ꯇꯔꯥ ꯑꯣꯏꯈꯤꯕꯅꯤꯗ
ꯍꯧꯖꯤꯛ ꯍꯧꯖꯤꯛ ꯊꯤꯔꯤ ꯅꯠꯇ꯭ꯔꯣꯅ
ꯊꯤꯅꯦ ꯑꯒꯁꯇ ꯂꯣꯏꯒ ꯑꯃ ꯇꯧꯕꯅꯦ ꯦꯇ ꯁꯦꯞꯇꯦꯝꯕꯔ ꯑꯥꯒꯁ ꯂ ꯑꯣꯏꯕꯅꯤ ꯃꯃꯥꯡꯒꯤꯗꯨꯒ ꯑꯗꯨꯝ ꯃꯥꯟꯅꯩꯗ
ꯁꯤꯡꯀ꯭ꯌꯥ ꯑꯍꯨꯝ
ꯀꯩꯅꯣ ꯑꯩ ꯆꯥꯇꯦꯠꯅꯤꯑ ꯀꯩꯅꯣ ꯑꯗꯨꯃꯥꯏꯅ ꯂꯧꯗꯦ ꯀꯩꯅꯣ ꯑꯩ ꯆꯥꯎꯅ ꯂꯧꯗꯦ ꯑꯣꯏꯔꯤꯅꯤ
ꯐꯖꯦ ꯑꯩ ꯊꯥ ꯑꯃ ꯂꯤꯁꯤꯡ ꯇꯔꯨꯛ ꯅꯤꯊꯤꯁꯤꯅ
ꯑꯦꯃꯥꯏꯗ
ꯎꯝ
ꯅꯥꯕ ꯑꯗꯨꯁꯟ ꯃꯜꯜꯂꯤꯦ ꯑꯗꯨꯅꯅꯤꯅꯦ ꯅꯪꯅ ꯊꯤꯔꯛꯏꯁꯦ
ꯎꯄꯥꯏ ꯂꯩꯔꯛꯇꯕ ꯌꯨꯝꯗꯒꯤ ꯍꯥꯏꯕꯗꯨ ꯌꯥꯔꯛꯑꯔꯣꯏꯗꯕꯗꯨꯒꯤ
ꯅꯪꯗ ꯀꯦꯩꯅꯣ ꯂꯝꯗꯦꯅꯦ ꯑꯗꯨꯗꯦ
ꯑꯩ ꯂꯦꯝꯗꯦ ꯑꯁꯤ ꯁꯥꯔꯅ ꯂꯤꯁꯤꯡ ꯇꯔꯥ ꯆꯥꯝꯃꯉꯥ ꯄꯤꯔꯛꯑꯦ ꯑ ꯁꯠ ꯈꯥꯏꯗꯣꯛꯈꯤꯕꯗ ꯂꯨꯄꯥ ꯂꯤꯁꯤꯡ ꯑꯃꯒ ꯂꯨꯄꯥ ꯆꯥꯝꯃꯉꯥ ꯂꯤꯁꯤꯡ ꯈꯛꯇꯪ ꯂꯦꯝꯃꯦꯕ
ꯑꯗꯨ ꯂꯣꯏꯁꯤꯜꯂꯒ ꯇꯨꯡꯁꯤꯜꯂꯣꯗꯅ ꯑꯗꯨꯗꯤ ꯐꯖꯅ
ꯑꯩꯗꯣ ꯁꯤ ꯑꯇꯣꯞꯄ ꯁꯥꯏꯠꯀꯤ ꯈꯔꯁꯤꯒ ꯇꯧꯔꯒ ꯂꯣꯟꯁꯦ ꯊꯨꯅ ꯁꯤꯡꯅꯕ ꯇꯧꯒꯦ ꯇꯧꯅꯦꯕ
ꯁꯤꯡꯗꯣ ꯑꯗꯨꯒ ꯈꯔ ꯌꯥꯝꯅ ꯑꯗꯨꯒ ꯀꯦꯛ ꯇꯦꯛ ꯌꯥꯎꯁꯜꯂꯣ ꯇꯨꯡꯁꯤꯜꯂꯣ ꯈꯔ ꯈꯔ
ꯑꯩ ꯑꯩꯗ ꯂꯣꯟ ꯆꯕꯥꯛꯅ ꯂꯧꯕ ꯅꯠꯇꯦ
ꯅꯠꯇ꯭ꯔꯒꯅ ꯂꯨꯍꯣꯡꯊꯣꯛꯑꯁꯤꯔꯣ
ꯆꯠꯂ ꯍꯣꯏ ꯆꯅ ꯂꯣꯟ ꯊꯤ ꯃꯊꯥ ꯁꯥꯔ ꯂꯩꯔꯤꯉꯩꯁ ꯃꯆꯦꯠ ꯃꯆꯦꯠ ꯃꯆꯦꯠ ꯃꯆꯦꯠ ꯃꯆꯦꯠ ꯃꯆꯦꯠ ꯂꯧꯕꯗꯒꯤ ꯁꯦꯟꯕꯨꯝ ꯑꯃ
ꯃꯊꯪ ꯆꯍꯤꯗꯗꯤ ꯆꯦꯟꯁꯦ ꯍꯥꯏꯔꯛꯑꯅꯤꯗ ꯅꯪꯁꯨ ꯃꯊꯪ ꯆꯍꯤꯐꯧꯗ ꯌꯥꯗ꯭ꯔꯗꯤ ꯅꯪꯗꯤ ꯀꯩꯁꯨ ꯑꯣꯏꯔꯔꯣꯏꯗ
ꯆꯦꯟꯕꯣꯏꯗ ꯋꯥꯠꯂꯤꯗꯩꯗꯤ
ꯅꯪ ꯑꯗꯨꯗꯤ ꯕꯦꯔꯥ ꯀꯥꯔꯅꯤꯌꯦ ꯃꯤꯗꯤ ꯊꯥꯔꯇꯤ ꯌꯧ ꯑꯗꯨꯗ ꯃꯊꯪꯗ ꯇ꯭ꯋꯦꯟꯇꯤ ꯅꯥꯏꯟ ꯔꯟꯅꯤꯡ ꯑꯣꯏꯈ꯭ꯔꯗꯣꯏꯅꯦ
ꯅꯪ ꯊꯥꯔꯇꯤ ꯌꯧꯔꯅꯤ ꯃꯊꯪꯗ
ꯅꯠꯇꯦ ꯇ꯭ꯋꯦꯟꯇꯤ ꯅꯥꯏꯟ ꯔꯟꯅꯤꯡ ꯑꯣꯏꯔꯣꯏꯗ꯭ꯔꯣ ꯀꯩꯅꯣꯗꯨ ꯑꯗꯨꯗꯤ ꯅꯣꯏ ꯕꯦꯕꯤꯗꯤ ꯇ꯭ꯋꯦꯟꯇꯤ ꯅꯥꯏꯟ ꯔꯥꯅꯤꯡ ꯑꯣꯏꯈ꯭ꯔꯅꯤ ꯑꯗꯨꯗꯤ ꯏꯁ ꯀꯃꯥꯏ ꯄꯔꯥꯅꯤ ꯍꯣꯡꯗꯣꯛꯑꯁꯤ ꯀꯥꯟꯥꯟꯗꯦ ꯀꯩ ꯀꯩꯗꯧꯗꯣꯏꯅꯣ ꯁꯦꯕꯥ ꯇꯧꯍꯜꯂꯒ ꯂꯥꯏꯔꯤꯛ ꯄꯥꯊꯣꯛꯑꯣ
ꯀꯩꯅꯣꯒꯤꯁꯨ ꯃꯍꯩꯗꯣ ꯃꯍꯩꯁꯤꯕꯨ ꯁꯥꯔꯚꯤꯁ ꯇꯧꯕꯗꯣ
ꯎꯝ
ꯇꯤꯡ ꯁꯟꯇ ꯑꯗꯨꯒꯤꯁꯨ ꯚꯤꯗꯤꯑꯣ ꯁꯦꯝꯕꯩ ꯍꯥꯏꯔꯛꯑꯝꯕꯅꯦ ꯑꯩꯅ ꯑꯃꯨꯛ ꯁꯥꯒꯤꯁꯤ ꯑꯝꯇ ꯂꯣꯏꯁꯤꯜꯂꯒ ꯐꯣꯝꯁꯦ ꯊꯥꯕ ꯂꯣꯏꯔꯒ ꯄꯥꯏ ꯂꯥꯎꯅꯉꯏ ꯃꯣꯏ ꯚꯤꯗꯤꯑꯣ ꯁꯦꯝꯕ ꯀꯩꯁꯨ ꯏꯗꯤꯇꯤꯡ ꯌꯥꯎꯗꯣꯏꯗꯅ ꯚꯤꯗꯤꯑꯣ ꯁꯦꯝꯕ ꯍꯥꯏꯗꯤ ꯃꯣꯏ ꯐꯣꯝꯒꯤ ꯗꯦꯠ ꯑꯗꯩ ꯑꯗꯨꯒꯨꯝꯕ ꯅꯝꯕꯗꯣ ꯈꯔ ꯑꯦꯅꯤꯃꯦꯁꯟ ꯈꯔ ꯍꯥꯞꯄ ꯁꯥꯎꯟ ꯈꯔꯅ ꯐꯖꯕ ꯍꯥꯞꯄꯒ ꯀꯣꯛꯄꯤꯕ
ꯍꯣꯏ ꯃꯁꯥꯅ ꯁꯦꯝꯃꯒꯅ ꯀꯣꯛ ꯈꯟꯖꯕꯗꯣ ꯑꯗꯨꯝꯕꯒꯤꯅꯦꯕ ꯃꯤꯇꯣ ꯉꯔꯥꯡꯁꯦ ꯃꯥꯀ ꯐꯖꯅꯤ ꯀꯟꯕꯔꯅꯤ
ꯎꯝ ꯗꯥꯎꯟ ꯇꯨ ꯂꯥꯟꯒꯤ ꯃꯣꯏꯒꯤ ꯚꯤꯗꯤꯑꯣ ꯁꯦꯝꯕꯒꯤ ꯃꯤ ꯂꯩ ꯃꯥꯜꯂꯦ ꯁꯤꯒꯨꯝꯕ ꯍꯥꯏꯔꯗꯤ ꯄ꯭ꯔꯃꯣꯁꯟꯒꯨꯝꯕ ꯇꯧꯕ ꯍꯥꯏꯇꯥꯔꯦ ꯀꯣꯆꯤꯡ ꯁꯦꯟꯇꯔꯒꯤ ꯑꯗꯨꯗ ꯊꯥ ꯑꯃꯒꯤꯗꯤ ꯂꯤꯁꯤꯡ ꯇꯔꯦꯠ ꯄꯤ ꯌꯥ ꯂꯤꯁꯤꯡ ꯇꯔꯦꯠ ꯍꯥꯄꯤ ꯂꯣꯏꯔꯒ ꯊꯥ ꯑꯃꯒꯤ ꯚꯤꯗꯤꯑꯣ ꯑꯅꯤꯈꯛ ꯊꯥꯒꯠꯂꯛꯇꯣ ꯀꯨꯏꯦ ꯍꯥꯏ